ꯆꯦꯆꯦ ꯄꯨꯟꯁꯤꯁꯤꯕꯨ ꯀꯔꯤ ꯀ꯭ꯔꯝ ꯀ꯭ꯔꯝ ꯄꯥꯥꯂꯤꯒꯦ ꯐꯅꯥꯝ ꯄꯥꯜꯂꯤ ꯑꯁ ꯅꯨꯡꯉꯥꯏꯇꯕꯖꯥꯠꯅꯤꯅꯦ ꯑꯩꯁ ꯀꯔꯤ ꯏꯟꯁꯥꯡ ꯆꯥꯒꯦ
ꯉꯁꯤ ꯈꯣꯡꯗ꯭ꯔꯨꯝꯗꯣ ꯆꯥꯏ
ꯑꯁ ꯈꯣꯡꯗ꯭ꯔꯣꯝ ꯆꯥꯔꯗꯤ ꯅꯁꯛꯁꯨ ꯈꯣꯡꯗ꯭ꯔꯣꯝ ꯃꯥꯂꯝꯒꯅꯤ
ꯃꯥꯟꯗꯦ ꯃꯥꯟꯗꯦ ꯐꯤꯒꯔ ꯇꯥꯔ ꯂꯩꯔꯤꯅꯦ
ꯑ ꯑꯁ ꯑꯩꯗꯤ ꯆꯦꯆꯦꯕꯨ ꯎꯕ ꯎꯕ ꯀꯩ ꯍꯥꯏꯗꯣꯏꯅꯣ ꯀꯨꯏꯔꯕꯒꯤ ꯊꯦꯡꯅꯔꯁꯨ ꯈꯪꯉꯔꯣꯏ
ꯀꯅꯥꯅꯣ ꯍꯥꯏꯟꯅ ꯀꯧꯔꯛꯀꯅꯨ ꯅꯪꯒꯣꯟꯗ ꯁꯤꯕꯨ ꯀꯅꯥꯔꯣ ꯈꯨꯟꯒꯤ ꯂꯩꯁꯥꯕꯤ ꯃꯥꯟꯒꯅꯤ ꯍꯥꯏꯔꯒꯅꯦ
ꯁꯤ ꯅꯣꯏꯗ ꯅꯣꯡ ꯆꯨꯗ꯭ꯔꯣ
ꯆꯨꯏꯌꯦ ꯍꯧꯖꯤꯛ ꯅꯣꯏ ꯔꯣꯝꯗꯗꯤ
ꯑꯁ ꯑꯈꯣꯏ ꯗꯤ ꯅꯨꯡꯁꯥ ꯊꯣꯛꯏꯍꯦ ꯅꯨꯡꯁꯥꯗ ꯌꯩꯔꯤꯌꯦ ꯅꯨꯡꯉꯥꯏꯅꯦ ꯅꯣꯏ ꯈꯨꯟꯗꯤ
ꯅꯨꯡꯉꯥꯏꯌꯦ ꯅꯣꯡ ꯆꯨꯕꯒꯤ ꯆꯠꯊꯣꯛꯄꯁꯨ ꯌꯥꯗꯦ ꯑꯃꯨꯛꯀ ꯆ ꯆꯥꯛꯇꯤ ꯆꯥꯔꯕꯣ ꯅꯪꯕꯣ
ꯆꯥꯛ ꯆꯥꯗ꯭ꯔꯤꯗ ꯍꯧꯖꯤꯛ ꯀꯟꯅ ꯊꯣꯡꯉꯦ
ꯀꯔꯤ ꯃꯊꯦꯟꯅꯣ
ꯉꯥꯔꯥ ꯁꯥꯔꯥ ꯈꯪꯗꯦ ꯍꯦ ꯆ ꯍꯦ ꯆꯩꯗꯤꯡꯅꯦ ꯅꯆꯥꯗꯣ
ꯑꯥ
ꯑꯗꯨ ꯑꯣ ꯃꯝꯕꯗꯣ ꯃꯁꯥꯗꯨ ꯁꯥꯡꯔꯒ ꯃꯝꯕꯗꯨ
ꯑꯣ ꯇꯔꯤꯛ ꯀꯪꯕꯗꯨꯔꯥ
ꯑꯁ ꯑꯩꯈꯣꯏꯗ ꯂꯥꯛꯑꯒ ꯆꯥꯛ ꯊꯣꯡꯉꯤ ꯃꯥ
ꯑꯩꯈꯣꯏꯗꯤ ꯃꯥꯀꯣ ꯃꯝꯕ ꯍꯥꯏꯅ ꯀꯧꯋꯦ ꯑꯩꯈꯣꯏꯗꯤ
ꯑꯣ ꯌꯦꯡꯒꯦ ꯌꯦꯡꯒꯦ ꯑꯦ ꯃꯝꯃꯤꯅꯦ ꯈꯪꯗꯦ ꯑꯗꯨꯝ ꯍꯤꯡꯅꯕ ꯆꯥꯕ ꯇꯥꯔꯦ
ꯉꯅ ꯊꯣꯡꯒꯨꯌꯦ ꯊꯣꯡꯕ ꯁꯨꯡꯊꯣꯢꯂꯣꯢ ꯎ ꯄꯪꯊꯣꯡ ꯊꯣꯡꯁ ꯊꯥꯎ ꯅꯦ
ꯍ
ꯅꯣꯡ ꯆꯨꯗ꯭ꯔꯣ
ꯅꯣꯡ ꯆꯨꯗꯦꯗ ꯀꯔꯥꯢꯗꯒꯤ ꯑꯁ ꯁꯥꯃꯟꯕꯒꯤ ꯐꯦꯟ ꯊꯥꯔꯤ
ꯑꯩꯈꯣꯏꯔꯣꯝ ꯗꯁ ꯐꯖꯅ ꯅꯣꯡ ꯆꯨꯢꯌꯦ ꯍꯧꯖꯩ ꯑꯁ ꯅꯣꯡ ꯆꯨꯕ ꯍꯧꯔꯦ
ꯁꯤ ꯇꯨꯝꯕꯗꯗꯤ ꯅꯨꯡꯉꯥꯏꯔꯅꯤꯍꯦ
ꯑ ꯉꯁꯤꯗꯤ ꯅꯨꯃꯤꯠ ꯆꯨꯞꯄ ꯇꯨꯝꯃꯅꯤ ꯍꯣꯔꯦꯟ ꯌꯥꯗꯤ ꯀꯥꯍꯥꯎꯒꯤ ꯇꯟꯕꯣ ꯁꯦꯝꯒ ꯆꯥꯅꯤ
ꯑꯥ ꯑꯣ ꯁ ꯉꯁꯤ ꯑꯌꯨꯛ ꯑꯥ ꯄ꯭ꯔꯊꯅꯥ ꯇꯧꯕ ꯆꯠꯄ꯭ꯔꯣ
ꯆꯠꯂꯦ ꯅꯣꯏꯗꯤ
ꯇꯦꯗ ꯇꯧꯐꯝ ꯂꯩꯗꯦ ꯍꯤꯍꯤꯍꯤ
ꯑꯁ ꯁꯟꯗꯔ ꯆ
ꯑꯁ ꯑꯗꯨ ꯑꯁ ꯂꯥꯞ ꯄꯒꯤ ꯆꯠꯇꯦꯗ ꯁꯦꯜ ꯂꯩꯇꯦꯗ
ꯇꯟꯕꯒꯤꯅꯦ
ꯑꯍꯥ ꯑꯟꯕꯒꯤꯅꯦ ꯑꯌꯨ ꯑꯩ ꯑꯩꯈꯣꯏꯗꯤ ꯌꯨꯝꯗ ꯑꯣꯏꯅ ꯄ꯭ꯔꯊꯅꯥ ꯇꯧꯋꯦ
ꯏꯁ ꯌꯥꯝ ꯌꯥꯝ ꯀꯅꯥ
ꯌꯦꯉꯣ ꯍꯖꯤꯛꯐꯧ ꯆꯥꯛ ꯆꯥꯗ꯭ꯔꯤ ꯐꯥꯁꯇꯤꯡ ꯇꯧꯋꯦꯌꯦ ꯍꯤꯍꯤ
ꯌꯧꯖꯤꯛꯇꯤ ꯀꯅꯥ ꯀꯅꯥ ꯂꯩꯏ
ꯍꯧꯖꯤꯛꯇꯤ ꯑꯁ ꯑꯗꯨ ꯃꯝꯕꯥꯗꯨ ꯎꯝ ꯍꯝ ꯎꯝ ꯃꯝꯕꯥꯗꯨꯒ ꯑꯗꯨꯝ ꯂꯩꯗ ꯏꯕꯥꯟꯅꯤ ꯈꯛꯇ
ꯑꯇꯩꯗꯤ ꯀꯥꯏ ꯆ ꯆꯠꯅ ꯈ꯭ꯔꯕꯣ
ꯇꯩꯕꯤ ꯄꯣꯁꯇꯥ ꯆꯁꯦ ꯑ ꯆꯠꯈꯤꯌꯦ ꯏꯆꯥ ꯅꯨꯨꯄꯤ ꯏꯆꯥ ꯑꯦ ꯏꯆꯥ ꯅꯠꯇꯦ ꯏꯆꯦ ꯃꯆꯥꯗꯣ ꯁꯟ ꯇꯧꯕꯗꯣ ꯗꯣ ꯃꯣꯢꯗ ꯃꯔꯥ ꯆ
ꯈ꯭ꯔꯗꯤ ꯐꯔꯕꯣ
ꯎꯝ ꯈꯔ ꯈꯔ ꯐꯔꯦꯗꯤ ꯈꯪꯗꯦ ꯐꯤꯕꯔ ꯑꯝ ꯇꯧꯋꯦ ꯍꯥꯏ ꯉꯔꯥꯡ
ꯅꯪꯗꯤ ꯆꯠꯇꯕ꯭ꯔꯣꯗꯣ
ꯑꯩ ꯅꯍꯥꯟ ꯆꯠꯂꯦ ꯅꯍꯥꯟ ꯂꯦꯛꯄ ꯆꯠꯂꯒ ꯑꯩ ꯑꯃꯨꯛ ꯍꯜꯂꯛꯑꯦ ꯆꯥꯛ ꯈ꯭ꯔ ꯊꯣꯡꯉꯦ ꯃꯔꯛ ꯃꯔꯛꯇ ꯂꯧꯕ ꯂꯥꯛꯑꯦ ꯃꯣꯏ
ꯑꯣ ꯅꯣꯏ ꯑꯃꯨꯛꯀ ꯊꯤꯟꯊꯣꯛ ꯊꯤꯟꯖꯤ ꯇꯧꯢꯔꯥ
ꯎꯝ ꯃꯔꯛ ꯃꯔꯛꯇꯅ ꯍꯣꯇꯦꯜꯗ ꯂꯩꯌꯦ ꯃꯔꯛ ꯃꯔꯛ ꯑꯩ ꯊꯣꯡꯉꯦ ꯑꯍꯝ
ꯅꯪꯅ ꯊꯣꯡ ꯑꯗꯤ ꯍꯥꯎꯔꯝ ꯃꯣꯏꯍꯦ
ꯈꯣꯗꯦ ꯉꯁꯤꯁꯦ ꯂꯩꯐꯝ ꯈꯪꯗꯔꯦ ꯍꯤ ꯍꯤꯍꯤ
ꯂꯧ ꯁꯨꯅꯉꯥꯏ ꯂꯥꯎ ꯑꯗꯨꯗꯤ
ꯑꯁ ꯂꯥꯛꯀꯦ ꯇꯧꯔꯒ ꯒꯥꯔꯤ ꯆꯠꯊꯣꯛ ꯆꯠꯁꯤꯟ ꯅꯨꯡꯉꯥꯏꯇꯕ
ꯍꯣꯏ ꯂꯧꯗꯣ ꯅꯣꯏꯕꯨ ꯉꯥꯏꯔꯒ ꯂꯩꯔꯦ
ꯍꯤ ꯍꯤ
ꯃꯝꯕꯗꯨꯁꯨ ꯂꯥꯛꯄ ꯌꯥꯏꯅꯦ ꯃꯣꯏ ꯂꯧ
ꯃꯝꯕꯗꯨ ꯀꯤꯌꯦ ꯍꯥꯏꯌꯦ
ꯃꯝꯃꯥ ꯀꯔꯤꯒꯤ ꯀꯤꯔꯤꯔꯣ
ꯂꯝꯕꯤ ꯆꯠꯄ ꯆꯠꯄꯗ ꯃꯤꯅ ꯊꯦꯡꯅꯔꯗꯤ ꯀꯤꯌꯦꯌꯦ
ꯑꯁ ꯑꯩꯈꯣꯏ ꯅꯣꯡ ꯀꯟꯅ ꯐꯖꯟꯅ ꯇꯥꯢꯌꯦ
ꯑꯁ ꯇꯥꯏꯌꯦ ꯇꯥꯏꯌꯦ ꯇꯥꯏꯌꯦ ꯀꯔꯤꯒꯤ ꯇꯥꯗꯅꯤ
ꯁꯦꯡꯅ ꯇꯕ꯭ꯔꯣ
ꯇꯥꯏꯌꯦ
ꯌꯥꯝ ꯁꯦꯡꯉꯦ ꯌꯥꯝ ꯁꯦꯡꯅ ꯊꯣꯛꯑꯦ
ꯅꯣꯏꯗꯤ ꯆꯥꯥꯛ ꯍꯟꯖꯥꯡ ꯊꯣꯡꯕ ꯌꯥꯝ ꯊꯦꯡꯉꯤꯅꯦ ꯄꯨꯡ ꯀꯌꯥ ꯇꯥꯔꯕꯅꯣ
ꯑꯣ ꯑꯩꯈꯣꯏ ꯑꯩꯈꯣꯏꯗꯤ ꯀꯩꯅꯣ ꯇꯧꯕ ꯆꯔꯥ ꯆꯥ ꯇ꯭ꯔꯁꯨ ꯄ꯭ꯔꯊꯅꯥ ꯐꯥꯁꯇꯤꯡ ꯌꯨꯝꯗ ꯑꯣꯏꯅ ꯇꯧꯕ ꯑꯗꯨꯕꯀꯣ ꯑꯗꯨꯗ ꯊꯦꯡꯈ꯭ꯔꯦ
ꯃꯝꯕꯗꯣ ꯑꯩꯉꯣꯟꯗ ꯚꯤꯗꯤꯑꯣ ꯅꯝꯃꯒ ꯂꯩꯔꯦ ꯃꯤꯒꯤ
ꯍꯣꯔꯦꯟ ꯌꯦꯡꯉꯨ ꯇꯥꯔꯦ ꯃꯥ ꯅꯝꯕꯗꯣ
ꯃꯤꯒꯤ ꯌꯨꯝꯗ ꯂꯥꯛꯑꯒ
ꯃꯥꯗꯤ ꯃꯝꯕꯗꯪ ꯃꯥꯗꯝ ꯀꯗꯥꯏ ꯂꯩꯕꯅꯣ
ꯃꯝꯕꯗꯨ ꯃꯥ ꯃꯌꯥꯝꯕꯒ ꯃꯥ ꯃꯊꯛꯇ ꯂꯩꯕ ꯑ ꯃꯊꯛ ꯂꯩꯔꯛꯄ ꯑꯁꯤꯗ ꯂꯩꯕ ꯑꯁꯤꯗ ꯂꯩ ꯆꯞ ꯃꯥꯟꯅꯩꯗ ꯚꯔꯥ ꯍꯪꯉꯅꯤ ꯑꯩꯁꯨ ꯃꯉꯣꯟꯗ ꯕꯗꯟ ꯅꯤꯔꯅꯤ
ꯕꯔꯥ ꯀꯥ ꯕꯔꯥꯗꯣ
ꯈꯔ ꯈꯔ ꯁꯤꯌ꯭ꯔ ꯇꯧꯁꯦ ꯍꯥꯏ ꯍꯥꯏꯒꯅꯤ
ꯅꯣꯡ ꯆꯨꯗꯔꯣ ꯅꯣꯏꯔꯣꯝꯗ
ꯁꯤ ꯌꯥꯝ ꯁꯥꯏꯌꯦ
ꯑꯩꯈꯣꯏꯔꯣꯝꯗꯤ ꯅꯣꯡ ꯐꯖꯅ ꯆꯨꯔꯦ
ꯅꯣꯏ ꯌꯥꯝ ꯂꯥꯡꯉꯦ ꯀꯥꯅ ꯀꯥꯅ ꯂꯩꯔꯤꯔꯣ
ꯅꯪꯁꯨ ꯂꯥꯡꯉꯤꯗꯨꯗꯤ
ꯂꯥꯡꯗꯦ ꯍꯦ ꯅꯣꯡ ꯃꯈꯣꯜꯅꯅꯤ ꯑꯩꯗꯤ
ꯅꯣꯡꯅꯦ ꯂꯥꯡꯉꯤꯗꯣ ꯅꯣꯡꯗꯅꯦ ꯅꯥ ꯍꯥꯏꯗꯣ ꯅꯥꯍꯥꯟ ꯑꯦꯛꯖꯥꯝ ꯑꯦꯛꯖꯥꯝꯒꯤ ꯍꯥꯏꯕꯗꯣ ꯑꯩ
ꯑꯧ
ꯑꯦꯛꯖꯥꯝꯒꯤ ꯃꯄꯨ ꯃꯄꯨꯗꯨꯅ ꯐꯦꯜ ꯇꯧꯔꯗꯤ ꯑꯩꯕꯨ ꯍꯥꯠꯇꯣꯛꯀꯦ ꯌꯦ
ꯑꯣ ꯃꯥ ꯃꯥ ꯊꯥꯒꯗ꯭ꯔꯣ ꯂꯩꯁꯥꯕꯤꯗꯣ ꯏꯃꯥꯟꯕꯤꯗꯣ ꯀꯌꯥ ꯀꯌꯥ ꯄꯤꯅ ꯍꯥꯏꯕ ꯑꯗꯨ
ꯈꯪꯗꯦ ꯃꯣꯏꯒꯤ ꯔꯦꯠ ꯇ ꯑꯗꯨꯨꯝ
ꯃꯥꯁꯇꯔ ꯃꯥꯁꯇꯔ ꯑꯩꯈꯣꯏꯒꯤꯗꯤ ꯔꯦꯠ ꯇꯣꯉꯥꯟꯕꯅꯦ ꯑꯩꯈꯣꯏꯒꯗꯤ ꯔꯦꯠ ꯑꯩ ꯃꯥꯟꯅꯕ ꯌꯥꯔꯣꯏ ꯍꯥꯏꯅꯤ
ꯑꯦ ꯇꯣꯉꯥꯟꯕ꯭ꯔꯥ
ꯇꯣꯉꯥꯜꯂꯝꯅꯤ ꯃꯥꯁꯇ꯭ꯔ ꯈꯣꯏꯒꯤꯗꯤ ꯃꯣꯏꯗꯤ ꯌꯥꯝ ꯁꯥꯡ ꯁꯥꯡ ꯏꯗꯅ
ꯀꯌꯥ ꯀꯆꯥ ꯑꯣꯏꯔꯖꯠꯂꯥ
ꯈꯥꯪꯗꯦ ꯍꯪꯉꯣ ꯃꯥꯉꯣꯟꯗ
ꯑꯗꯨꯗꯤ ꯀꯣꯂꯦꯖꯀꯤꯔꯦꯗꯣ ꯑꯦꯛꯖꯥꯝꯗꯗꯤ ꯂꯤꯁꯤꯡ ꯑꯃꯅꯦ ꯑꯗꯨꯝ ꯍꯥꯏꯈꯤꯕꯅꯦ ꯍꯪꯗꯦ ꯃꯣꯏ ꯃꯣꯏ ꯍꯥꯏꯅꯔꯝꯒꯅꯤ ꯐꯣꯟ ꯅꯝꯕꯔ ꯄꯤꯈ꯭ꯔꯕꯅꯦ ꯑꯩꯉꯣꯟꯗ ꯐꯨꯒꯦ ꯌꯦ ꯐꯦꯜ
ꯇꯧꯔꯝꯃꯣꯏꯍꯦ
ꯇꯧꯔꯗꯤ ꯑꯗꯨꯕꯨꯅꯤ ꯃꯣꯏ ꯃꯥꯒꯤ ꯕꯕꯥꯁꯨ ꯅꯍꯥꯟ ꯀꯨꯏꯗꯤ ꯀꯨꯏ ꯃꯥꯜꯂꯦ ꯃꯤꯅ ꯊꯥꯏ ꯍꯥꯏꯕ ꯄꯩꯁꯥꯒꯤ ꯑꯗꯨ ꯊꯥꯔꯒ ꯐꯦꯜ ꯇꯧ ꯑꯦꯌꯦ
ꯍꯍ
ꯑꯗꯨꯒꯤ
ꯌꯥꯝꯅꯨꯡ ꯉꯥꯏꯕꯅꯦ ꯑꯗꯨꯗꯤ ꯊꯥꯔꯒ ꯐꯦꯜ ꯇꯧꯕꯁꯨ ꯌꯥꯔꯝꯃꯅꯤꯌꯦ
ꯍꯥꯏꯔꯒ ꯐꯦꯜ ꯇꯧꯗꯤ ꯕꯦꯛꯇꯣ ꯑꯩꯅ ꯐꯥ ꯐꯥꯒꯗꯕꯅꯦ ꯍꯥꯏ
ꯑꯣ ꯅꯍꯥꯟꯅ ꯅꯪꯅꯎꯝ ꯅꯨꯄꯥ ꯑꯃꯒꯤ ꯊꯥꯅ ꯑꯅꯅ ꯈꯣꯏ ꯁꯔꯕꯣ ꯄꯤꯕ
ꯉꯣꯏ ꯑꯩ ꯐꯥꯎꯅꯗ꯭ꯔꯦꯗ ꯀꯣꯡ ꯀꯣꯡꯊꯥ ꯂꯣꯅ ꯄꯤꯔꯦ
ꯀꯅꯥ ꯍꯥꯏꯕ
ꯊꯥꯂꯣꯗꯣ ꯃꯥꯅ ꯍꯥꯟꯅ ꯄꯤ ꯃꯅꯦ ꯍꯥꯏ ꯂꯤꯁꯤꯡ ꯑꯅꯤ ꯄꯤ ꯑꯗꯣ ꯑꯗꯣ ꯈꯨꯝꯖꯤ ꯄꯥꯁꯇꯔꯗꯨꯗꯤ ꯑꯩ ꯐꯥꯎꯅꯥꯗ꯭ꯔꯦ
ꯅꯪꯒꯤ ꯗꯥꯎ ꯈꯣꯏ ꯄꯠꯂꯦꯍꯦ
ꯑꯁꯗꯥꯎꯗꯤ ꯃꯝꯃꯦꯍꯦ
ꯍꯧꯖꯤꯛꯀꯥꯟ ꯃꯝꯃꯒ ꯑꯗꯨꯝ ꯂꯩꯃꯤꯟꯅꯕꯒꯤ ꯍꯦꯟꯅ ꯍꯦꯟꯅ ꯃꯝꯂꯛꯀꯅꯤ ꯀꯅꯥꯝ ꯁꯣꯁꯣꯏ ꯔꯣꯏ
ꯑꯩ ꯄꯥꯁꯇꯔꯁꯨ ꯑꯣꯏꯕꯒꯤ ꯑꯩ ꯀꯌꯥ ꯀꯟꯅꯗꯤ ꯍꯥꯏꯗꯕꯅꯦꯕ ꯄꯤꯅꯤꯡꯕ ꯃꯇꯝ ꯇꯝꯅ ꯄꯤꯌꯣ ꯑꯗ ꯑꯥ ꯄꯩꯁꯥꯁꯨ ꯑꯩꯅ ꯍꯥꯏꯗꯕꯅꯦꯕ ꯔꯦꯠꯇꯣ ꯅꯪꯅ ꯈꯔꯛ ꯂꯥꯏꯕꯗꯣ ꯄꯤꯔꯣ ꯍꯥꯏꯕꯅꯤ ꯑꯃꯨꯛ ꯐꯥꯎꯔꯛꯇꯦ ꯃꯥꯁꯨ ꯑꯗꯨꯗ ꯑꯩꯁꯨ ꯇꯣꯛꯈ꯭ꯔꯦ ꯑꯗꯨꯅ ꯌꯥꯝꯊꯥꯏꯕꯣꯡ ꯃꯆꯥꯗꯣ ꯃꯥꯅ ꯃꯥꯒꯅꯤ ꯍꯥꯏ ꯃꯥ ꯍꯥꯟꯅ ꯄꯤꯌꯦꯕ ꯂꯤꯁꯤꯡ ꯑꯅꯤ
ꯆꯥꯛ ꯍꯦꯟꯖꯥꯡ ꯊꯣꯡꯕ ꯂꯣꯏꯔꯕꯣ ꯅꯣꯏꯕꯣ
ꯗꯣꯏ ꯈꯔ ꯀ꯫ ꯋꯥꯇꯧ ꯃꯥꯜꯂꯤ ꯐꯣꯇꯣ ꯐꯣꯇꯣ ꯐꯣꯇꯣ ꯁꯧꯋꯤ
ꯐꯖꯅ ꯁꯥꯎꯔꯤꯕ꯭ꯔꯣ
ꯁꯧꯔꯤ ꯏꯁꯥꯎ ꯌꯥꯝ ꯂꯥꯡꯉꯦ ꯍꯦ ꯍꯦ ꯍꯦ
ꯎꯝ ꯀꯔꯤ ꯍꯤꯟꯖꯥꯡ ꯆꯥꯗꯣꯏꯅꯣ ꯀꯩ ꯍꯤꯟꯖꯥꯡ ꯊꯣꯡꯗꯣꯏꯅꯣ
ꯉꯥ ꯊꯣꯡꯕ ꯃꯥꯜꯂꯦ ꯃꯝꯕꯁꯦ
ꯑꯣ ꯍꯥꯎꯒꯗ꯭ꯔꯣ
ꯈꯪꯗꯦ ꯁꯤ ꯃꯝꯕꯁꯦ ꯃꯤꯒ ꯐꯣꯟ ꯇꯧꯔꯗꯤ ꯚꯤꯗꯤꯌꯣ ꯅꯝꯃꯒ ꯃꯤ ꯎꯁꯤꯠꯇꯦ
ꯀꯔꯤ ꯀꯔꯤ ꯍꯣꯟꯅꯔꯦꯔꯣ ꯅꯪꯗꯤ ꯍꯧꯖꯤꯛ ꯀꯥꯟ
ꯍꯧꯖꯤꯛꯀꯥꯟꯁꯦ ꯀꯔꯤꯁꯨ ꯍꯣꯠꯅꯗꯦꯗ ꯏꯁꯤꯡ ꯊꯛꯑꯒ ꯑꯗꯨꯝ ꯂꯩ
ꯁꯣꯔꯗꯤ ꯍꯣꯟꯕ ꯉꯝꯕ꯭ꯔꯣ
ꯑꯣꯔ ꯑꯁ ꯋꯥꯔꯦꯅꯦ
ꯎꯝ
ꯈꯨꯟꯗ ꯂꯩꯕ ꯅꯨꯡꯉꯥꯏꯕ꯭ꯔꯣ ꯍꯟꯗꯛꯁꯦ
ꯎꯝ ꯅꯨꯡꯉꯥꯏꯗ ꯄꯨꯟꯗ ꯂꯩꯕ ꯌꯥꯝ ꯅꯨꯡꯉꯥꯏꯔꯤꯁꯦ ꯌꯨꯝꯗꯒꯤ ꯍꯦꯟꯕ ꯂꯩꯇꯦ
ꯎꯕ ꯍꯧꯔꯕꯣ
ꯂꯣꯏꯔꯦ ꯑꯈꯣꯏꯗꯤ
ꯍꯣꯏꯔꯦ ꯑꯣꯁ ꯌꯥꯝ ꯉꯜ ꯑꯗꯨꯅꯦ
ꯎꯝ
ꯑꯁ ꯅꯣꯏꯗꯤ ꯈ꯭ꯔꯤꯁꯃꯥꯁ ꯉꯟꯅ ꯇꯧꯒꯅꯤꯅꯦ ꯑꯗꯨꯗꯤ
ꯑꯧ ꯉꯟꯅ ꯇꯧꯔꯦ ꯅꯣꯏꯒꯤꯗꯤ
ꯏꯁ ꯑꯩꯈꯣꯏꯗꯤ ꯈ꯭ꯔꯤꯁꯃꯥꯁꯇꯤ ꯈꯪꯗꯦ ꯐꯦꯕꯋꯥꯔꯤ ꯑꯗꯨꯋꯥꯏꯗ ꯇꯧꯗꯣꯏꯔꯥ
ꯎꯝ ꯇꯧꯋꯣ ꯇꯧꯋꯣ
ꯑꯗꯣ ꯑꯩ ꯊꯤ ꯐꯥꯏꯔꯨꯈꯤꯒꯦ
ꯍꯣꯏ ꯍꯣꯏ ꯍꯣꯏ
ꯍꯣꯔꯦꯟ ꯑꯃꯨꯛ ꯑꯣꯟꯅꯁꯤꯀꯣ
ꯍꯣꯏ ꯍꯣꯏ ꯊꯣꯂꯛꯑꯒꯦ ꯊꯝꯃꯦ